ꯍꯜꯂꯣ ꯑꯣ ꯆꯥꯛ ꯏꯁꯤꯡ ꯊꯣꯡꯉꯕ ꯀꯃꯥꯏꯅ ꯇꯧꯔꯒꯦ
ꯊꯣꯡꯗ꯭ꯔꯤ ꯑꯩꯒꯤ ꯏꯔꯨ ꯂꯨꯕ ꯂꯨꯖꯔꯨꯕꯅꯦ ꯗ ꯁꯔꯃꯗ ꯊꯕꯛ ꯑꯝꯇ ꯆꯠꯃꯤꯟꯅꯁꯦꯅ ꯍꯥꯏꯕ
ꯀꯥꯏꯗ ꯀꯩꯗꯧꯕꯒꯤ
ꯑ ꯃꯃꯥꯟꯅꯕ ꯑꯃ ꯂꯥꯛ ꯑꯦꯌꯦ ꯉꯁꯤ ꯊꯣꯛꯂꯛꯄ ꯑꯗꯨꯒꯤ ꯃꯅꯥꯛꯇ ꯆꯠꯂꯨꯁꯦ ꯑꯝꯇꯅ
ꯀꯥꯏ ꯖꯒꯗ
ꯑ ꯀꯩꯕ ꯎꯝ ꯗꯥꯁꯅꯥ ꯍꯣꯏꯒꯤ ꯃꯅꯥꯛꯇ ꯗꯥꯁꯅꯥ ꯍꯣꯏꯗꯅꯤꯗ
ꯑꯁ ꯂꯥꯞꯄꯤꯍꯦ ꯅꯣꯏꯗꯨꯗꯤ ꯅꯣꯡ ꯃꯪ
ꯂꯥꯞꯄꯦ ꯑꯗꯨꯅꯦ ꯇꯧꯔꯤꯁꯦ ꯒꯤꯌꯥꯟ ꯑꯃ ꯉꯥꯎꯏ ꯇꯥꯗꯣꯏꯕꯣ ꯇꯥꯔꯣꯏ ꯗꯧꯔꯤꯕꯣ ꯒ꯭ꯌꯥꯟ ꯃꯦꯟ ꯇꯥꯕꯖꯥꯠ ꯅꯠꯇꯦ ꯇꯧꯔꯤꯁꯦ
ꯅꯣꯡ ꯌꯥꯝ ꯃꯪꯉꯌꯦ ꯅꯣꯡꯍꯧ ꯄꯨꯝꯅꯃꯛ ꯃꯅꯤꯡꯁꯨ ꯃꯃꯥꯡꯁꯨ ꯅꯥꯀꯟ ꯌꯦꯠ ꯃꯪꯉꯤꯕ
ꯃꯥꯅꯤ ꯇꯧꯔꯤꯁꯦ
ꯌꯥꯝ ꯂꯥꯡꯉꯦ ꯅꯣꯏ ꯃꯅꯤꯡꯒꯤ ꯀꯩꯅꯣ ꯃꯌꯥꯝꯗꯣ
ꯑꯩꯈꯣꯏ ꯑꯟꯇꯤ ꯈꯣꯟꯖꯦꯜꯁꯤ ꯌꯥꯝ ꯌꯥꯛꯄꯅꯤ ꯑꯗꯨꯅꯅꯤ ꯃꯣꯏ ꯍꯌꯦꯡ ꯐꯥꯔꯝꯗ ꯆꯥꯛ ꯆꯥꯕ ꯆꯠꯅꯤ ꯁꯤꯗꯒꯤ ꯊꯣꯡꯉꯒ ꯄꯨꯅꯤ ꯍꯥꯏꯕ ꯑꯗꯨꯒꯤ ꯏꯕꯨꯡꯉꯣ ꯌꯥꯎꯗꯣꯏꯔꯥ ꯌꯥꯎꯔꯣꯏꯗꯣꯏꯔꯥ ꯍꯪꯏꯕ ꯑꯗꯨꯒꯤꯅꯤ
ꯀꯅꯥꯏ ꯐꯥꯔꯝꯗ ꯃꯣꯏ ꯑꯃ ꯑꯅꯧꯕ ꯁꯥꯕꯗꯣ ꯃꯣꯏ ꯃꯄꯨꯒꯤ
ꯑ ꯃꯃꯤꯒꯤ ꯑ ꯃꯃꯤꯒꯤ ꯍꯥꯏꯌꯦ ꯑꯟꯇꯤꯒꯤ ꯃꯣꯏꯒꯤ ꯃꯄꯥꯝꯒꯤ ꯐꯥꯔꯝꯕ ꯑꯃ ꯑꯁꯤꯒꯤ ꯑꯩꯈꯣꯏ ꯕꯦꯝꯃ ꯍꯣꯏ ꯁ꯭ꯀꯨꯜꯒꯤꯅꯦ ꯃꯅꯤꯡꯗꯅꯦ ꯑꯗꯨ ꯂꯝ ꯑꯃ ꯂꯩꯔꯤꯕ
ꯍꯣꯏꯅꯦ ꯑꯗꯨꯅ ꯅꯍꯥꯟ ꯁꯥꯕꯒꯤ ꯌꯨꯝ ꯃꯄꯥꯅ ꯃꯤꯁꯨ ꯂꯩꯅ ꯔꯣꯏ ꯃꯐꯝꯗꯨꯗ ꯌꯨꯝ ꯁꯥꯥꯏꯔꯦ ꯈꯣꯠꯂꯦ ꯇꯧ ꯑꯩꯈꯣꯏ ꯆꯠꯂꯨꯅꯤ ꯇꯧꯔ ꯆꯥꯕ ꯃꯐꯝꯗꯣ ꯑꯣ ꯈꯪꯉꯦ ꯈꯪꯉꯦ ꯑꯩꯗꯣ ꯅꯣꯡꯁꯨ ꯅꯥꯔꯛꯀꯗꯧꯗ꯭ꯔꯦ ꯅꯣꯡꯁꯨ ꯃꯅꯤꯡ ꯃꯃꯥꯡ ꯂꯣꯏ ꯃꯝꯃ ꯂꯥꯛꯄꯗꯨꯗ ꯑꯩꯅ ꯐꯣꯟꯁꯨ ꯃꯩ ꯌꯥꯎ ꯉꯁꯥꯏꯗꯒꯤ ꯊꯕꯛ ꯍꯥꯏꯗꯤ ꯊꯕꯛ ꯃꯦꯠ ꯇꯕꯤ ꯅꯠꯇꯕ ꯑ ꯂꯩꯕꯗꯣ ꯀꯩꯝꯇ ꯁꯤꯖꯤꯟꯅꯗ꯭ꯔꯁꯨ ꯍꯧꯖꯤꯛꯀꯥꯟꯗꯤ ꯐꯣꯟꯁꯦ ꯐꯠꯇ꯭ꯔꯕꯅꯤꯅ ꯑꯗꯨꯝ ꯃꯩꯁ ꯁꯤꯗꯩꯗ ꯖꯔ ꯇꯥꯕꯗꯨꯗ ꯅꯣꯡ ꯃ ꯅꯣꯡ ꯃꯪ ꯅꯣꯡ ꯀꯟ ꯇꯥꯕꯗꯨꯗ ꯇꯣꯔꯥꯅ ꯅꯣꯡ ꯇꯥꯔꯛꯄ ꯗꯨꯗ ꯑꯩꯗ ꯆꯥꯔꯖ ꯇꯧꯔꯒ ꯊꯝꯃꯝꯕ ꯅꯣꯡ ꯇꯥꯔ ꯈꯔꯗꯤ ꯐꯔꯛ ꯇꯥꯏꯅꯀꯣ ꯆꯥꯔꯁꯨ ꯇꯧꯍꯧꯗ꯭ꯔꯗꯤ ꯑꯗꯨꯒꯤꯅꯤꯗ ꯄꯨꯡ ꯀꯌꯥꯗ ꯆꯠꯇꯣꯏꯅꯣ ꯅꯣꯏ ꯆꯠꯇꯣꯏꯅ
ꯃꯣꯏ ꯑꯗꯨꯝ ꯀꯩꯅꯣ ꯇꯧꯅꯦꯅ ꯍꯥꯏꯕꯅꯤꯗ ꯍꯧꯖꯤꯛ ꯑꯗꯨꯝ ꯂꯥꯛꯑꯒꯦꯗꯤ ꯍꯥꯏꯔꯛꯄꯅꯦ ꯑꯩꯅ ꯂꯣꯏꯁꯟꯗꯕꯗ ꯉꯥꯏꯔꯦ
ꯀꯅꯥ ꯀꯅꯥ ꯆꯠꯇꯣꯏꯕ ꯆꯠꯄꯗꯤ
ꯗ ꯊꯣꯏ ꯍꯣꯏꯁꯨ ꯌꯥꯎ ꯏꯗ
ꯒꯥꯔꯤ ꯃꯆꯥ ꯆꯠꯇꯣꯏꯔꯣ ꯑꯆꯧꯕ ꯆꯠꯇꯣꯏꯔꯣ
ꯒꯥꯔꯤꯃꯟꯆꯥꯗ ꯆꯠꯇꯧꯕ ꯃꯥꯜꯂꯤꯗ ꯑꯩ ꯌꯥꯝ ꯕꯤꯠ ꯌꯥꯝ ꯂꯩꯇꯦꯗꯥ ꯆꯠ ꯇꯨꯏꯁꯦ
ꯅꯨꯡꯗꯥꯁꯤꯗ
ꯎꯝ
ꯇꯟꯗꯤ ꯇꯟꯗꯦꯍꯦ
ꯇꯝꯂꯦ ꯐꯤ ꯐꯤꯔꯣꯟ ꯁꯦꯂ ꯆꯠꯃꯤꯅꯦ ꯈꯟꯕꯗꯥ ꯌꯥꯝ ꯇꯜꯂꯦ ꯍꯥꯏꯕ ꯒꯥꯎ ꯐꯤꯔꯣꯟꯅ ꯍꯦꯟꯅꯥ ꯄꯥꯝꯃꯨꯏ ꯁꯨ ꯌꯥꯝ ꯊꯦꯡꯕ ꯌꯥꯔꯣꯏꯗ ꯃꯣꯏ ꯍꯥꯟꯅ ꯂꯣꯏ ꯊꯣꯡꯕ ꯊꯥꯛꯄꯗꯤ ꯂꯣꯏ ꯇꯧꯔꯝꯃꯅꯤ
ꯅꯣꯏꯅ ꯆꯠꯂꯥ ꯇꯧꯔꯨꯗꯣꯏ ꯑꯣꯏꯔꯝꯅꯤ ꯑꯗꯨꯝ ꯇꯧꯔꯥ ꯂꯩꯔꯗꯨꯕꯨ ꯑꯗꯨꯃꯥꯏꯅ
ꯅꯠꯇꯦ ꯁꯤꯅ ꯑꯃꯨꯛ ꯇꯣꯡꯉꯥꯜꯂꯦ
ꯅꯣꯏꯗꯤ ꯑꯃꯨꯛ ꯊꯧ ꯀꯅꯣꯝ ꯑꯣꯏ ꯆꯥꯕ ꯊꯛꯄꯁꯦ ꯌꯥꯝ ꯇꯣꯏꯔꯦ ꯅꯣꯏꯗꯤ
ꯈꯪꯗꯦꯕꯣ ꯃꯣꯏꯗꯤ ꯑꯗꯣ ꯑꯩꯗꯤ ꯑꯃꯨꯛ ꯏꯁꯥꯒꯤ ꯑꯣꯏꯅ ꯏꯁꯥꯗ ꯄꯥꯖꯕꯅꯤꯅ ꯑꯃꯨꯛ ꯐꯩ ꯃꯣꯏꯗꯤ ꯃꯗꯨꯗ ꯐꯨꯀꯥꯝ ꯄꯨꯨꯀꯥꯝ ꯀꯥꯝꯃꯒ ꯀꯔꯤ ꯅꯨꯡꯉꯥꯏꯅꯣ ꯈꯪꯗꯦ ꯆꯥꯕꯁꯨ ꯌꯥꯝ ꯌꯥꯝ ꯆꯥꯏ ꯍꯥꯏꯕ ꯃꯣꯏꯗꯤ
ꯌꯥꯝ ꯆꯥꯔꯤꯝꯅꯤ ꯑꯗꯨꯝ ꯃꯥꯒꯤ ꯁꯧꯌꯥꯝꯂꯥꯡ ꯗ ꯌꯥꯝ ꯆꯥꯔꯦ ꯌꯥꯝ ꯀꯩꯅꯣ ꯇꯧꯒꯕꯅꯤ ꯑꯗꯒꯤ ꯌꯥꯝ ꯆꯥ ꯁꯤꯗ ꯌꯥꯝ ꯆꯥꯗꯕꯩ ꯑꯗꯨꯝ ꯂꯥꯛꯀꯅꯤ ꯍꯥꯏꯗꯤ ꯏꯁꯥꯒꯤ ꯍꯛꯆꯥꯡꯒ ꯑꯗꯨꯝ ꯆꯥꯅꯕ ꯆꯥꯡ ꯂꯩꯗꯅꯀꯣ ꯑꯗ ꯍꯦꯟꯅ ꯊꯛꯖꯤꯟꯂꯗꯤ ꯑꯔꯦꯝꯕ ꯑꯝ ꯑꯈꯣꯏꯒꯤ ꯑꯅꯣꯢꯕ ꯑꯗꯨꯝ ꯑꯣꯠꯊꯣꯔꯛꯇꯣꯏꯅꯦꯕꯀꯣ ꯑꯩ ꯅꯣꯏꯕꯨ ꯅꯣꯏꯔꯗꯤ ꯂꯩꯅꯗꯤ ꯃꯈꯟ ꯃꯈꯜꯅꯦ ꯂꯥꯛꯇꯣꯏꯕꯁꯦ ꯃꯣꯏ ꯃꯁꯥꯗꯣ ꯈꯤꯇꯪ ꯅꯣꯏꯔꯦ ꯈꯜꯂꯗꯤ ꯑꯗꯒꯤ ꯃꯕꯨꯛ ꯀꯩꯀꯩꯗꯣ ꯈꯤꯇꯪ ꯀꯪꯉꯗꯤ ꯍꯛꯆꯥꯡ ꯁꯥꯆꯦꯜꯁꯨ ꯀꯩꯝꯇ ꯇꯧꯕꯁꯨ ꯅꯠꯇꯦ ꯆꯥꯕ ꯊꯛꯄꯗ ꯈꯔ ꯇꯧꯔ ꯁꯦꯝꯃꯗꯤ ꯐꯗꯣꯏꯅꯤ ꯆꯍꯤ ꯁꯨꯝ ꯇ ꯌꯥꯝꯗ꯭ꯔꯦ ꯈꯜꯂꯦ ꯂꯩꯅꯥ ꯃꯈꯟ ꯝꯈꯟ ꯊꯣꯛꯂꯛꯑꯅꯤ ꯑꯗꯒꯤ ꯑꯈꯣꯏ ꯐꯥꯎꯕ ꯌꯦꯡꯉꯨꯅꯦ ꯑꯗꯨꯝ ꯈꯤꯇꯪ ꯍꯥꯏꯗꯤ ꯌꯥꯝ ꯅꯣꯏꯕꯕꯨꯗꯤ ꯅꯠꯇꯦꯕ ꯑꯗꯨꯁꯨ ꯈꯤꯇꯪ ꯅꯣꯏꯕ ꯀꯥꯟꯗ ꯍꯛꯆꯥꯡ ꯅꯣꯏꯕꯁꯦ ꯋꯥꯏꯌꯦꯅꯀꯣ ꯑꯗꯩ ꯃꯄꯥꯟ ꯏꯄꯥꯅ ꯊꯣꯛꯄꯗꯑꯣꯏꯔꯣ ꯐꯝꯗꯕꯗꯕꯨ ꯑꯣꯏꯔꯣ ꯊꯕꯛ ꯑꯃ ꯇꯧꯕꯗ ꯑꯣꯏꯔꯣ ꯁꯣꯔꯁꯦ ꯊꯕꯦꯠ ꯊꯕꯦꯠ ꯍꯣꯜꯂꯒ ꯑꯗꯨꯃꯥꯏꯅ ꯇꯧꯔꯤꯅꯦꯕ
ꯑꯗꯨꯅ ꯑꯩꯗꯤ ꯁꯨꯡꯅꯣꯏ ꯅꯣꯏꯅꯤꯡꯗꯦ
ꯃꯣꯏꯗꯤ ꯌꯦꯡꯉꯣꯅꯦ ꯃꯣꯏꯗꯤ ꯍꯥꯏꯗꯤ ꯂꯣꯏ ꯍꯥꯏꯗꯤ ꯑꯗꯨꯝ ꯌꯥꯝ ꯅꯣꯏꯕ ꯅꯠꯇ꯭ꯔꯁꯨ ꯑꯗꯨꯝ ꯐꯅꯌꯥꯝꯗꯤ ꯅꯣꯏꯔꯦꯕ ꯍꯧꯒꯠ ꯀꯥꯡꯒꯠ ꯇꯧꯕꯗ ꯑꯗꯨꯝ ꯋꯥꯕ ꯈꯣꯠꯄ ꯂꯩꯔꯝꯒꯅꯦꯕꯀꯣ ꯑꯗꯨ ꯃꯁꯥꯗꯣ ꯌꯦꯡꯕ ꯀꯥꯟꯗꯁꯨ ꯑꯗꯨꯝ ꯈꯪꯕ ꯌꯥꯏ ꯐꯣꯇꯣ ꯅꯝꯕ ꯑꯃ ꯇꯧꯕꯗꯁꯨ ꯑꯗꯨꯝ ꯏꯀꯪ ꯀꯪꯅ ꯂꯩꯕꯗꯣ ꯐꯖꯗꯦ ꯈꯤꯇꯪ ꯍꯟꯊꯍꯟꯒꯦ ꯈꯣꯠꯀꯦ ꯋꯥꯈꯜꯟꯗꯣ ꯈꯟꯗꯕꯔꯥ ꯈꯪꯗꯦꯕ ꯆꯥꯔꯤꯕ ꯊꯥꯎ ꯃꯌꯥꯝꯗꯨꯒ
ꯐꯪꯗꯦ ꯄꯨꯡꯉꯣ ꯀꯔꯤ ꯍꯥꯏꯗꯣꯏꯅꯣ ꯑꯩꯁꯨ
ꯀꯩ ꯆꯥ ꯀꯩ ꯀꯩ ꯆꯅꯤ ꯍꯥꯏꯅꯈꯤꯒꯦ ꯅꯣꯏꯗꯣ
ꯑꯩꯗꯤ ꯀꯔꯤꯝ ꯍꯥꯏꯗꯤꯌꯦ ꯃꯣꯏ ꯉꯁꯥꯏ ꯒ꯭ꯔꯨꯞꯇ ꯃꯦꯁꯦꯁ ꯃꯌꯥꯝ ꯊꯥꯟꯅꯕ ꯖꯥꯠꯅꯤꯕꯀꯣ ꯑꯩꯗꯤ ꯉꯁꯤꯁꯦ ꯒ꯭ꯔꯨꯞꯁꯦ ꯁꯨꯛꯆꯪ ꯆꯪꯗ꯭ꯔꯦꯕ ꯈꯟꯕ꯭ꯔꯥ ꯑꯩꯗꯤ ꯁꯣꯝꯗ ꯊꯕꯛ ꯀꯩꯀꯥ ꯃꯌꯥꯝꯗꯣ ꯇꯧꯅꯕꯅꯤꯅ ꯑꯩꯗꯤ ꯊꯕꯛꯇꯨꯗ ꯃꯥꯏ ꯑꯣꯟꯁꯤꯜꯂ ꯂꯩꯔꯕꯅꯤꯅꯀꯣ ꯐꯣꯟꯕꯨꯗꯤ ꯉꯥꯏꯍꯥꯛ ꯉꯥꯏꯍꯥꯛꯄꯨꯗꯤ ꯇꯧꯔꯦꯗꯅꯀꯣ ꯐꯣꯟ ꯇꯧꯕꯁꯤꯗꯤ ꯑꯗꯨꯝ ꯑꯩꯅ ꯅꯥꯀꯣꯡꯗ ꯌꯦꯞꯁꯜꯂꯒ ꯑꯗꯨꯝ ꯁꯥꯕ ꯌꯥꯏꯑꯕ ꯋꯥꯔꯤꯗꯣ ꯑꯗꯨꯒ ꯃꯣꯏꯅ ꯀꯃꯥꯏꯅ ꯇꯧꯔꯤꯅꯣ ꯑꯩ ꯈꯪꯗ꯭ꯔꯦ
ꯑꯗꯣ ꯄꯩꯁꯥ ꯅꯨꯡꯁꯥꯗꯤ ꯈꯥꯏꯅꯗꯧꯔꯣ ꯅꯠꯇ꯭ꯔꯒ ꯃꯣꯏꯅ ꯂꯣꯏꯅ ꯄꯨꯊꯣꯛ ꯑꯒ ꯆꯥꯕꯒꯤ ꯋꯥꯔꯤꯔꯣ ꯀꯃꯥꯏ ꯇꯧꯔꯤꯅꯣ
ꯑꯗꯨꯒꯨꯝꯕ ꯑꯝꯇ ꯈꯪꯗꯦ ꯑꯩꯉꯣꯟꯗ ꯋꯥꯇꯤꯟ ꯈꯔ ꯄꯥꯏꯕꯤꯔꯛꯑꯣ ꯗꯪ ꯍꯥꯏꯔꯛꯢ
ꯅꯪꯒꯤꯗꯣ ꯋꯥꯇꯤꯟ ꯄꯨꯔꯛꯑꯝꯅꯤꯅ ꯑꯩꯗꯤ ꯋꯥꯇꯤꯟ ꯄꯨꯔꯛ ꯑꯦꯀꯣ ꯍꯥꯏꯔ ꯂꯣꯏꯁꯤꯟꯈ꯭ꯔꯣ ꯌꯥꯔꯦ ꯃꯣꯏ ꯄ꯭ꯨꯔꯇ ꯃꯌꯥꯝꯗ ꯃꯥꯏ ꯄꯤꯅꯖꯔꯅꯤ
ꯋꯥꯇꯤꯟ ꯍꯥꯏꯔꯦ ꯐꯒꯤ ꯅꯠꯇꯦ ꯋꯥꯇꯤꯟ ꯍꯥꯏꯔꯦꯅ ꯑꯃ ꯅꯤ ꯍꯦꯛꯇ ꯄꯨꯔ ꯑꯣꯏꯗꯅ ꯌꯥꯝꯗꯕꯤꯗ ꯅꯪ ꯇꯔꯦꯠ ꯅꯤꯄꯥꯟꯗꯤ ꯄꯨꯔꯛ ꯀꯗꯧꯔꯤ ꯇꯔꯥ ꯇꯔꯥ ꯇꯪ ꯑꯣꯏ ꯑꯆꯧꯕ ꯑꯃ ꯄꯨꯔꯗꯤ ꯑꯗꯨꯝ ꯄꯩꯁꯥꯗꯣ ꯑꯗꯨꯝ ꯑꯥ ꯌꯧꯔꯦꯅ ꯑꯗꯨꯝ ꯃꯣꯏ ꯈꯥꯏꯅꯕꯗꯣ ꯑꯗꯨꯝ ꯆꯞ ꯆꯥꯅ ꯇꯥꯗꯣꯏꯅꯤ ꯑꯗꯨꯗꯤ
ꯎꯝ ꯈꯪꯗꯦꯗ ꯄꯨꯔ ꯂꯣꯏꯔꯦ ꯈꯔ ꯌꯥꯝ ꯄꯨꯗꯕꯤꯗ
ꯆꯥ ꯄꯨꯗꯣꯏꯔꯣ ꯑꯆꯧꯕ ꯄꯨꯗꯣꯏꯔꯣ
ꯑꯗꯨ ꯑꯣꯏꯅ ꯄꯦꯛꯀꯦꯠ ꯁꯥꯔꯒ ꯄꯨꯕꯤꯔꯒꯦ ꯇꯧꯕꯒꯗꯤ ꯉꯝꯃꯔꯣꯏ
ꯀꯌꯥ
ꯑꯗꯨꯝ ꯀꯃꯥꯏꯅ ꯍꯥꯏꯗꯣꯏꯅꯣ ꯈꯪꯗꯦꯌꯦ ꯗꯔꯖꯟ ꯑꯃꯃꯨꯛꯀꯤ ꯆꯥꯡ ꯈꯔ ꯍꯦꯜꯂꯞꯅ ꯍꯥꯞꯄꯒꯦ
ꯌꯥꯝꯗꯤ ꯌꯥꯝꯃꯦ ꯍꯦ ꯑꯗꯨꯗꯤ
ꯎꯝ ꯅꯣꯏꯗꯤ ꯃꯌꯥꯝꯗ ꯑꯗꯨꯝ ꯆꯥꯅꯤꯡꯉꯦ ꯍꯥꯏꯔꯛꯀꯅꯤꯅꯦ ꯍꯣꯔꯦꯟ
ꯄꯨꯔꯛꯑꯣ ꯍꯥꯏ ꯀꯅꯥꯅ ꯍꯥꯏꯔꯛ ꯏꯅꯣ
ꯄꯨꯔꯛ ꯑꯣ ꯗꯨꯅ ꯊꯣꯏꯅ ꯄꯨꯔꯛꯑꯣ ꯍꯥꯏꯕ ꯃꯣꯏꯗ ꯄꯤꯖꯁꯦꯅ ꯍꯥꯏꯕ ꯑꯗ ꯑꯩꯁꯨ ꯅꯣ ꯍꯥꯏꯕꯗꯨ ꯉꯝꯗ꯭ꯔꯕ ꯑꯗꯨꯒꯤꯅꯤ
ꯁꯥꯇ꯭ꯔꯦ ꯍꯥꯏꯌꯨ ꯌꯗ꯭ꯔꯣ ꯃꯤ ꯌꯣꯟꯅꯉꯥꯏ ꯊꯑꯣꯏꯩꯅ ꯋꯥꯅ ꯁꯥꯖꯩꯗꯨꯕꯨ
ꯎꯝ
ꯂꯣꯏꯁꯤꯟꯕꯗꯤ ꯍꯧꯔꯕ ꯀꯃꯥꯏꯅ ꯇꯧꯔꯒꯦ ꯄꯥꯔꯊꯥ ꯍꯣꯔꯦꯜ ꯅꯣꯡ ꯇꯔ ꯇꯝꯕꯥ ꯉꯝꯕ ꯅꯥꯠꯗꯦꯕ
ꯎꯝ ꯑꯊꯥꯕ ꯂꯤꯠ ꯈꯤꯗꯧꯅꯦ ꯑꯗꯨ ꯆꯠꯄ ꯂꯤꯠ ꯉꯝꯃꯔꯣꯏ ꯌꯥꯜꯂ ꯄꯨꯗ꯭ꯔꯗꯤ
ꯍꯣꯏ ꯑꯗꯨꯝ ꯉꯥꯍꯥꯛꯇꯪ ꯀꯩꯅꯣ ꯇꯧꯔꯒ ꯄꯨꯜꯂꯨꯔꯒ ꯀꯨꯏꯅ ꯂꯩꯇꯕꯤ ꯅꯣꯡ ꯏꯁꯤꯡꯁꯨ ꯐꯠꯇꯕꯅꯤꯅ ꯑꯗꯩ ꯅꯨꯡꯗꯥꯡꯗ ꯒꯥꯔꯤ ꯊꯧꯕ ꯍꯥꯏꯔꯦꯅ ꯒ꯭ꯌꯥꯟ ꯇꯥꯕ ꯄꯣꯠ ꯅꯠꯇꯦꯅ ꯅꯪꯅ ꯁꯨꯝ ꯏꯟꯗꯕꯅꯤꯅ ꯅꯣꯡ ꯁꯨꯝ ꯇꯥꯕꯅ ꯑꯝ ꯀꯩ ꯍꯥꯏꯅꯤ ꯎꯗꯕꯅꯤꯅ ꯀꯟꯅ ꯀꯟꯅ ꯊꯧꯅ ꯑꯁꯨꯝ
ꯃꯥꯅꯦ ꯑꯗꯨꯃꯥꯏꯅ ꯆꯠꯇꯣꯏꯅꯦ ꯑꯩ ꯑꯩꯅ ꯊꯧꯕꯒ ꯆꯠꯄꯗꯤ ꯉꯝꯃꯔꯣꯏ ꯊꯧꯕꯒꯗꯤ ꯉꯝꯃꯔꯣꯏꯗ
ꯒꯥꯔꯤꯗꯤ ꯃꯣꯏꯅ ꯄꯨꯔ ꯂꯥꯛꯇꯣꯏꯔꯣ ꯀꯃꯥꯏꯅ ꯇꯧꯔꯤꯅꯣ
ꯃꯣꯏ ꯊꯧꯍꯜꯂꯛꯇꯣꯏꯅꯤ ꯗꯥ ꯁꯔꯃ ꯂꯥꯛꯀꯅꯤꯕꯀꯣ ꯅꯁ ꯑꯃ ꯂꯥꯛꯑꯒ ꯑꯗꯨꯝ ꯆꯒꯠꯅꯔꯒꯦ
ꯍꯣꯏ ꯐꯔꯦ ꯐꯔꯦ ꯃꯣꯏ ꯆꯠꯄ ꯈꯣꯠꯄꯗꯤ ꯌꯥꯝ ꯇꯟꯗꯦꯅꯦ ꯑꯃꯁꯨ ꯑꯃꯁꯨ ꯑꯗꯨꯝ ꯇꯧꯔ ꯆꯠꯄ ꯑꯗꯨꯝ ꯇꯧꯋꯦꯕ
ꯎꯨꯝ ꯅꯣꯏꯗꯤ ꯆꯥꯛ ꯏꯁꯤꯡꯗꯤ ꯀꯃꯥꯏꯅ ꯇꯧꯈ꯭ꯔꯦ
ꯑꯩꯈꯣꯏꯗꯤ ꯆꯥꯛꯇꯤ ꯂꯣꯏꯈ꯭ꯔꯦꯅ ꯆꯥꯕꯤꯅꯕ ꯂꯩꯇ꯭ꯔꯦ ꯑꯩꯈꯣꯏꯕꯥꯁꯨ ꯄꯣꯊꯥꯔꯤ ꯋꯥꯔꯦꯅ ꯑꯩꯈꯣꯏ ꯃꯥꯁꯨ ꯋꯥꯔꯦ ꯄꯣꯊꯥꯔꯦ ꯑꯩꯈꯣꯏ ꯏꯅꯥꯎꯄꯥꯅ ꯃꯣꯏ ꯃꯃꯥꯡꯗ ꯂꯨꯍꯣꯡꯕꯒꯤ ꯇꯧꯕ ꯆꯠꯈꯤ ꯀꯩ ꯀꯩ ꯑꯋꯥꯠ ꯑꯄꯥ ꯌꯦꯡꯕ ꯑꯩꯕꯨꯗꯤ ꯂꯩꯔꯦꯗꯅ ꯆꯥꯛ ꯊꯦꯡꯅ ꯆꯥꯕꯒꯤ ꯆꯥꯅꯤꯡꯗ꯭ꯔꯤꯗ ꯈꯥꯃꯦꯟꯑꯁꯤꯟꯕꯗꯤ ꯊꯣꯡꯈ꯭ꯔꯦꯕ ꯁꯨꯝ ꯆꯥꯅꯤꯡꯗꯕꯤꯗ ꯂꯩꯔꯤ ꯉꯥꯁꯥꯏꯗꯣ ꯆꯥꯛꯇꯣ ꯑꯩꯈꯣꯏꯅ ꯆꯥꯕꯗꯣ ꯄꯨꯡ ꯑꯅꯤ ꯑꯅꯤ ꯃꯈꯥꯏꯕꯨ ꯇꯥꯔꯝꯃꯅꯤꯅ ꯆꯥꯛꯇꯨꯁꯨ ꯑꯣꯛꯀ ꯁꯟꯒ ꯊꯣꯡꯕꯅ ꯑꯩ ꯇꯣꯉꯥꯟ ꯇꯣꯉꯥꯟ ꯊꯣꯡꯕꯅ
ꯇꯧꯅꯤꯡꯗꯕꯅꯤꯗ ꯎꯝ ꯎꯝ
ꯍꯣꯏ ꯑꯗꯨꯝ ꯈꯔ ꯇꯧꯔꯒ ꯐꯖꯅ ꯆꯠꯃꯤꯟꯅꯔꯣ ꯊꯦꯡ ꯈꯣꯠꯄ ꯇꯧꯔꯒ ꯇꯧꯗꯕꯤꯗ ꯉꯟꯅ ꯍꯜꯂꯛꯅꯕ ꯇꯧ
ꯆꯥꯔꯒ ꯑꯗꯨꯝ ꯂꯥꯛꯄ ꯌꯥꯗꯧ ꯑꯩꯁꯦ ꯌꯨꯝꯗꯒꯤ ꯆꯠꯊꯣꯛꯀꯦ ꯍꯥꯏꯕꯁꯦ ꯇꯜꯂꯕꯅꯦ ꯊꯕꯛ ꯏꯟꯈꯥꯡꯁꯤꯅ ꯂꯩꯇ꯭ꯔꯗꯤ ꯐꯕ ꯑꯩꯈꯣꯏꯗꯤ ꯑꯩꯈꯣꯏꯗꯤ ꯊꯕꯛꯇꯤ ꯑꯗꯨꯝ ꯆꯤꯜꯂꯤꯗꯅꯀꯣ ꯑꯌꯥꯝ ꯃꯇꯝꯗ ꯑꯗꯨꯗꯒꯤ ꯆꯠꯊꯣꯛꯀꯦ ꯍꯥꯏꯕꯁꯤ ꯏꯀꯥꯏꯔꯕꯅꯦ ꯑꯩꯁꯦ ꯁꯦꯡꯅ ꯍꯥꯏꯔꯀꯥꯟꯗ ꯌꯥꯝ ꯆꯠꯄꯕꯨꯗꯤ ꯅꯠꯇꯦ ꯑꯗꯣꯏꯁꯨ ꯁꯨꯝ ꯇꯜꯂꯤꯗꯅ
ꯕꯥꯔꯣ ꯑꯃꯥ ꯇꯥꯗ꯭ꯔꯤꯕꯣꯛ ꯍꯜꯂꯛꯑꯣꯏ ꯅꯣꯏꯒꯤ ꯑꯃ ꯂꯩꯌꯦꯕ ꯑꯗꯨ ꯆꯥ ꯇꯣꯛꯑꯁꯨ ꯀꯣꯛꯍꯟꯅꯔꯁꯦ ꯍꯥꯏꯗꯕꯤ ꯉꯥꯜꯂꯤ ꯈꯣꯠꯂꯤ ꯀ꯭ꯋꯥ ꯆꯥꯈꯤꯁꯤ ꯑꯗꯨ ꯇꯧꯈꯤꯁꯦ ꯑꯗꯥ ꯇꯧꯈꯤꯁꯦ ꯇꯧꯔ ꯑꯗꯨꯝ ꯊꯤꯟꯊꯔ ꯂꯩꯔꯅꯤ ꯑꯗꯨꯒ ꯍꯣꯔꯦꯟ ꯕꯥꯔꯣ ꯑꯃ ꯇꯥꯔꯅꯤ ꯑꯗꯨꯒ ꯐꯃꯨꯡ ꯆꯪꯕ ꯌꯥꯏꯔꯦ ꯑꯃ ꯑꯅꯤ ꯇꯥꯔꯅꯤ ꯇꯨꯝꯕꯗꯗꯤ ꯑꯗꯩ ꯑꯃꯨꯛ ꯌꯥꯍꯧꯎ ꯑꯃꯨꯛ ꯊꯦꯡꯉꯅꯤ ꯀꯔꯤ ꯀꯥꯟꯅꯩ ꯑꯗꯨꯗꯤ
ꯑꯗꯨꯅꯤ ꯆꯠꯃꯤꯟꯅꯔꯤꯕ ꯃꯌꯥꯝꯅꯤꯅ ꯂꯪꯊꯣꯛꯎꯕ ꯌꯥꯄꯣꯠꯇꯦꯀꯣ ꯑꯗꯨꯗꯨꯅ ꯑꯗꯨꯝ ꯌꯥꯗꯦꯕ ꯑꯩꯅ ꯉꯟꯅ ꯆꯠꯅꯤꯡꯉꯩꯅ ꯀꯗꯥꯏ ꯌꯥꯔꯨꯗꯣꯏꯅꯣ ꯆꯠꯃꯤꯟꯅꯔꯤꯕꯅꯤꯅ ꯑꯗꯩ ꯑꯩꯈꯣꯏꯗꯤ ꯀ꯭ꯋꯥ ꯅꯨꯡ ꯆꯥꯕꯁꯨ ꯅꯠꯇꯦ
ꯑꯗꯨꯝ ꯇꯥꯔꯗꯣꯏꯅꯤ ꯑꯩꯅ ꯍꯥꯏꯁꯦ ꯑꯁꯦꯡꯕꯩꯅꯦ ꯃꯨꯟꯅ ꯑꯗꯨꯝ ꯁꯣꯏꯗ꯭ꯔꯕ ꯌꯦꯉꯨ ꯍꯣꯔꯦꯟ ꯍꯣꯔꯦꯟ ꯄꯨꯡ ꯇꯔꯥꯒꯇ ꯐꯣꯟ ꯇꯧꯔꯀꯅꯤ ꯑꯗꯨꯝ ꯅꯍꯥ ꯂꯩ ꯑꯗꯨꯝ ꯍꯥꯏꯔꯛꯑꯅꯤ ꯑꯗꯨꯝ ꯃꯤ ꯃꯌꯥꯝ ꯄꯨꯜꯂꯗꯤ ꯑꯃꯨꯛ ꯑꯩꯅ ꯑꯃꯨꯛ ꯀꯩ ꯍꯥꯏꯅꯤ ꯌꯥꯝ ꯀꯩꯅꯣ ꯇꯧꯕ ꯊꯤꯡꯕ ꯈꯣꯠꯄ ꯃꯥꯟꯗꯧꯕꯅꯤꯗ ꯆꯆꯠ ꯍꯥꯏꯕꯁꯨ ꯇꯟꯕ ꯑꯗꯩ ꯑꯃꯅ ꯑꯃꯨꯛ ꯐꯣꯟ ꯄꯥꯏꯔꯁꯨ ꯅꯨꯡꯉꯥꯏꯇꯦꯗ꯫
ꯍꯨꯝ ꯍꯨꯝ
ꯌꯨꯝꯒꯤꯗꯤ ꯆꯥꯛ ꯊꯣꯡꯈ꯭ꯔꯕꯣ ꯀꯃꯥꯏꯅ ꯇꯧꯔꯒꯦ
ꯊꯣꯡꯗ꯭ꯔꯤꯌꯦ ꯊꯕꯛ ꯁꯨ ꯃꯈꯩꯁꯨ ꯆꯠꯇ꯭ꯔꯤ ꯃꯣꯏ ꯃꯈꯣꯡ ꯃꯈꯨꯠ ꯍꯥꯥꯡꯃꯤ
ꯃꯃꯥꯡꯅꯤ ꯆꯠꯂꯨꯔꯕꯣ
ꯃꯥꯡꯗꯣ ꯀꯥꯀꯥꯂꯨ ꯆꯠꯈꯤꯕꯅꯦ ꯍꯜꯂꯛꯇ꯭ꯔꯔꯤ
ꯃꯐꯝ ꯆꯠꯂꯨꯂꯣ ꯑꯗꯨꯗꯤ
ꯑꯩꯈꯣꯏ ꯑꯟꯇꯤꯒꯤ ꯑꯩꯈꯣꯏ ꯇꯥꯅꯕꯒꯤ ꯒꯥꯔꯤ ꯄꯨꯈꯤꯕꯅꯦ
ꯃꯤ ꯒꯥꯔꯤꯗꯨ ꯁꯨꯝ ꯄꯨꯔꯀꯥꯟꯗ ꯄꯨꯡ ꯄꯨꯍꯟꯅꯤꯡꯉꯝꯃꯣꯏꯌꯦ
ꯑꯗ ꯂꯥꯛꯏꯁꯨ ꯎꯝ
ꯀꯩꯗꯧꯔꯦ
ꯑ ꯑꯩꯈꯣꯏ ꯗꯥ ꯂꯥꯛꯑꯕ꯭ꯔꯥꯅ ꯌꯦꯡꯕꯅꯤꯗ ꯊꯣꯡꯅꯥꯎꯗ ꯂꯥꯛ ꯃꯥ ꯑꯣꯏꯔꯝ
ꯀꯨꯟꯅꯥ ꯑꯣꯏꯔꯝꯃꯤꯕ
ꯃꯤ ꯑꯇꯣꯞꯄ ꯒꯥꯔꯤ ꯊꯧꯈꯤꯕ ꯑꯩꯈꯣꯏꯒꯤ ꯊꯕꯛ ꯁꯨꯕꯁꯤꯡꯗꯣ ꯃꯣꯏ ꯊꯧꯈꯤꯕ ꯑꯣꯏ ꯂꯩꯔꯝꯃꯦ
ꯍꯣꯏ ꯍꯣꯏ ꯂꯣꯏꯁꯤꯜꯂꯣ ꯑꯗꯨꯗꯤ ꯉꯥꯛꯇꯪ ꯉꯥꯏꯔꯣ ꯑꯗꯨꯒ ꯆꯠꯃꯤꯟꯅꯅꯕ ꯇꯧꯔꯣ
ꯍꯣꯏ ꯍꯣ ꯍꯣꯏ
ꯊꯃꯣ ꯊꯝꯃꯣ
ꯊꯝ ꯊꯝ ꯃꯥꯡꯂꯤ ꯍꯦ ꯐꯨꯠꯂꯤ ꯍꯦ